ꯐꯔꯦ ꯇꯥꯔꯦ
ꯑꯣ ꯑꯩ ꯀꯩꯅꯣ ꯅꯦꯠ ꯃꯩꯗꯣ ꯑꯩ ꯀꯩꯅꯣ ꯑꯥ ꯃꯅꯨꯡ ꯀꯥ ꯂꯩꯃꯤꯅ ꯀꯥꯔꯦ ꯀꯥꯏꯔꯦ ꯇꯥꯋꯔ ꯀꯥꯎ ꯃꯥ ꯇꯥꯋꯔ ꯂꯥꯎ ꯃꯥꯡꯉꯤꯕ
ꯍꯩꯍꯥ ꯀꯩꯅꯣ ꯇꯣꯔꯅꯥꯃꯦꯟ ꯁꯥꯟꯅꯗ꯭ꯔꯣ ꯉꯁꯤ
ꯇꯣꯔꯅꯥꯃꯦꯟ ꯁꯥꯟꯅꯩ ꯂꯣꯏꯗ ꯉꯥꯏꯔꯤ ꯑꯩꯈꯣꯏ ꯔꯥꯎꯟ ꯋꯥꯟ ꯂꯣꯏꯗ ꯉꯥꯏꯔꯤ
ꯀꯩ ꯀꯩ ꯇꯣꯔꯅꯥꯃꯦꯟꯅꯣ ꯍꯥꯏꯖꯦ
ꯑꯥ ꯑꯥ ꯀꯩꯅꯣ ꯔꯥꯌꯣꯒꯥ ꯁꯤꯖꯟ ꯊ꯭ꯔꯤ ꯃꯣꯕꯥ ꯁꯃꯔ ꯀꯥꯞ ꯎꯝ
ꯀꯩꯅꯣꯒꯤ ꯍꯥꯏꯕꯗꯨꯔꯣ ꯅꯪꯅ ꯍꯣꯏ ꯑꯩꯅ ꯀꯔꯤꯕ ꯀꯩ ꯍꯥꯏꯕꯅꯣꯅꯦ ꯃꯃꯤꯡꯗꯨꯕꯣ
ꯁꯥꯝꯃꯔ ꯀꯨꯞ
ꯅꯠꯇꯦ ꯅꯠꯇꯦ ꯅꯠꯇꯦ ꯅꯪꯅ ꯑꯃ ꯑꯩꯉꯣꯟꯗ ꯀꯩꯅꯣ ꯍꯥꯏꯕꯗꯣ ꯑ ꯑꯔꯨꯅꯥꯆꯜ ꯆꯠꯄꯩ ꯍꯥꯏꯕꯗꯨꯔꯥꯕ
ꯅꯠꯇꯦ ꯅꯠꯇꯦ ꯑꯔꯨꯅꯥꯆꯜꯒꯤꯗꯤ ꯂꯥꯛ ꯋꯥꯠꯂꯤ ꯁꯤꯈꯣꯏ ꯒ꯭ꯔꯨꯞꯁꯤꯗ ꯌꯥꯎꯔꯤ ꯇꯤꯝꯖꯦ ꯈꯕ꯭ꯔ ꯍꯥꯏꯔꯣ ꯄꯥꯔꯛꯀꯦꯕꯀꯣ ꯇꯤꯝꯖꯦ ꯇꯤꯝꯖꯦ ꯂꯣꯏ ꯂꯥꯏꯗꯣꯏꯅꯦꯕ ꯀꯥꯏ ꯆꯠꯈ꯭ꯔꯦ ꯃꯥꯡ ꯃꯥꯡꯒ꯭ꯔꯦ ꯀꯔꯥꯏꯗꯅꯣ ꯌꯦꯡꯒꯦ ꯇꯤꯝ ꯑꯝꯇ ꯑꯩ ꯌꯦꯡꯉꯛꯀꯦꯕ ꯀꯥꯢ ꯆꯠꯈ꯭ꯔꯦ ꯇꯤꯝ ꯌꯥꯎꯔꯤꯁꯦ ꯔꯦꯟꯖꯤ ꯁ꯭ꯀꯣꯠ ꯌꯥꯎꯔꯦ ꯀ꯭ꯔꯣꯔ ꯀꯩꯅꯣ ꯂꯩꯔꯦ ꯑꯥꯏ ꯑꯦꯝ ꯕꯤ ꯏꯁꯄꯣꯠ ꯂꯩꯔꯦꯀꯣ ꯇꯤꯝꯖꯦ ꯂꯣꯏ ꯑꯌꯥꯝ ꯐ꯭ꯔꯤꯖꯟ ꯄ꯭ꯔꯥꯏꯝ ꯑꯗꯨꯒ ꯁꯣꯜ ꯌꯥꯎꯒꯗ꯭ꯔꯕ
ꯀꯔꯝꯕ ꯁꯣꯜ ꯑꯣꯏ ꯑꯗꯣ ꯏꯟꯚꯥꯏꯇꯦꯁꯟ ꯇꯤꯝ ꯇꯤꯝ ꯀꯩꯅꯣ ꯂꯩꯒ꯭ꯔꯝꯅꯦꯕ ꯇꯤꯝ ꯇꯨꯌꯦꯜꯞ ꯂꯩꯒ꯭ꯔꯝꯅꯦꯕ ꯐꯣꯔ ꯇꯤꯝ ꯈꯤꯇꯅꯦꯕ ꯁꯦꯂꯦꯛ ꯇꯧꯗꯣꯏꯁꯦ ꯁꯤꯛꯁꯇꯤꯟ ꯇꯤꯝ ꯁꯥꯟꯗꯣꯏꯅꯤꯗ
ꯎꯝ ꯏꯟꯚꯥꯏꯠ ꯏꯟꯚꯥꯏꯇꯦꯠ ꯇꯤꯝꯗꯗꯤ ꯃꯣꯏ ꯃꯣꯏꯗꯤ ꯐ ꯆꯠꯂꯝꯃꯅꯤ ꯀꯩꯅꯣ ꯏꯟꯚꯥꯏꯇꯦꯠꯇ
ꯏꯟꯚꯥꯏꯠ ꯑꯗꯨꯅꯦ ꯁꯤ ꯀꯔꯝꯕ ꯁꯣꯜꯅꯣ ꯁꯤꯅꯦ ꯑꯩ ꯈꯪꯅꯤꯡꯉꯤꯁꯦ ꯑꯩꯠ ꯌꯥꯎꯗꯦꯕ ꯑꯩꯠ ꯌꯥꯎꯔꯕꯨꯗꯤ ꯃꯣꯏ ꯑꯣꯏꯗꯣꯏꯅꯦꯕ
ꯎꯝ
ꯋꯥ
ꯑꯣꯅꯔꯝꯕꯖꯨ ꯌꯥꯏꯗ ꯑꯗꯨꯗꯤ ꯚꯥꯏ ꯑꯩꯗꯤ ꯀꯩꯁꯨ ꯀꯩꯅꯣ ꯇꯧꯕꯝꯗꯤ ꯊꯣꯛꯇꯦꯅ
ꯈꯪꯗꯦ ꯈꯪꯗꯦ ꯚꯦꯔꯥꯅꯤ ꯂꯥꯏꯐꯁꯦ ꯚꯦꯔꯥꯅꯦ ꯇꯟꯕꯨ ꯇꯜꯂꯦ ꯁꯃꯨ ꯃꯈꯣꯡꯗ ꯐꯝꯃꯨꯔꯅꯤ ꯑꯩ
ꯈꯣꯏ ꯃꯦꯅꯦꯖꯔꯒ ꯆꯪꯉ ꯌꯦꯡꯖꯜꯂꯤꯖꯤꯗꯤ
ꯀꯩꯅꯣ ꯍꯥꯏꯖꯦ
ꯅꯣꯏꯒꯤ ꯗ꯭ꯔꯥꯐꯇꯤꯡ ꯉꯔꯥꯡ ꯉꯔꯥꯡ ꯄꯣꯌꯦꯕ ꯏꯁꯀ꯭ꯔꯤꯝ ꯑꯃ ꯁꯥꯟꯅꯩꯌꯦꯕ ꯉꯔꯥꯡꯖꯦ ꯀꯩꯅꯣꯒꯤ ꯐꯥꯢꯚ ꯑꯩꯈꯣꯏ ꯃꯨꯝꯕꯩꯒꯤ ꯇꯣꯞ ꯑꯣꯏ ꯇꯣꯞ ꯇꯤꯝ ꯑꯣꯏꯗꯣꯏꯔꯥ ꯈꯪꯗꯦꯕ
ꯑꯥ
ꯑꯗꯨꯗ ꯑꯩꯈꯣꯏꯖꯦ ꯄꯣꯕ ꯃꯥꯅ ꯃꯥꯅ ꯀꯩꯅꯣ ꯇ ꯀꯩꯅꯣ ꯇꯧ ꯍꯥꯏꯔꯛꯄ ꯑꯥ ꯕ꯭ꯔꯤꯇꯤꯁꯀ ꯒꯨꯅꯤꯒꯗꯣ ꯃꯦꯟ ꯍꯦꯔꯣꯅꯤ ꯕꯦꯟ ꯇꯧ ꯍꯥꯏꯔꯛꯄ
ꯑ ꯅꯪ ꯇꯧꯗꯕ
ꯑꯩꯈꯣꯏꯗ ꯇꯧꯗꯕ ꯍꯣꯏ ꯇꯧꯗꯕ ꯈꯣꯏꯗꯤ ꯑꯩꯈꯣꯏꯗꯤ ꯑꯝ ꯂꯩꯖꯩꯗꯅ ꯄꯥꯏꯍꯜꯂ ꯐꯨꯗꯦꯛꯄꯤꯗꯣ ꯐꯨꯔꯦ ꯐꯨꯔꯦ ꯐꯨꯔꯦ ꯑ ꯑꯍꯥꯝꯕ ꯒꯦꯝꯗꯤ ꯃꯣꯏ ꯀꯥꯔꯦ ꯑꯅꯤꯁꯨꯕ ꯒꯦꯝꯗꯣ ꯑꯩꯈꯣꯏꯅ ꯅꯩꯕ ꯌꯥꯕ ꯅꯩꯔꯦ ꯃꯤꯠ ꯒꯦꯝꯗꯒꯤ ꯄꯔꯁꯤꯗ ꯑꯈꯣꯏꯒꯤ ꯃꯣꯃꯦꯟ ꯃꯣꯃꯦꯟꯇꯝ ꯀꯥꯏꯔꯛꯄꯗꯩ ꯄꯪꯁꯤ ꯁꯤꯔꯦꯕ
ꯎꯝ
ꯑꯗꯒꯤ ꯀꯩꯅꯣ ꯂꯥꯛꯑꯣ ꯚꯣꯏꯁ ꯂꯥꯛꯑꯣ ꯍꯥꯏꯔꯒ ꯑꯦꯗꯚꯥꯏꯁꯀ ꯄꯤꯙꯔꯛꯑꯦ ꯑꯁ ꯑꯗꯨꯒ ꯑꯈꯣꯏꯒꯤ ꯄꯣꯗꯤꯖꯤꯅ ꯈꯗꯥꯡ ꯊꯥꯗꯕ ꯄꯥꯕꯅꯤꯅ ꯃꯥꯗꯤ ꯄꯨꯡ ꯑꯅꯤ ꯃꯈꯥꯏꯅꯤ ꯃꯅꯥ ꯈꯗꯥꯡ ꯊꯥꯗ ꯂꯩꯖꯦ
ꯄ꯭ꯔꯣꯗꯤꯖꯤ
ꯅꯣꯏꯒꯤ ꯑꯩꯈꯣꯏꯒꯤ ꯏꯟꯗꯤꯌꯥꯒꯤ ꯀꯣꯁꯇꯣ ꯄꯤꯒꯦ ꯇꯧꯏ ꯑꯗꯨꯕꯨ ꯏꯟꯗꯤꯌꯥꯒꯤꯗꯤ ꯀꯩꯁꯨ ꯀꯣꯁ ꯑꯍꯩꯕ ꯂꯩ ꯇꯕꯤꯅ ꯈꯣꯏꯒꯤ ꯈꯣꯏꯒꯤ ꯈꯣꯏꯁꯨ ꯁꯨꯃꯥꯏꯅ ꯕꯤ ꯖꯦ ꯃꯥꯏ ꯇꯤꯝꯅꯦ ꯁꯤꯅꯦ ꯃꯣꯏ ꯍꯥꯏꯁꯦ ꯃꯣꯏ ꯕꯤ ꯖꯦ ꯃꯥꯏꯒꯤ ꯑꯣꯏꯅ ꯁꯨꯃꯥꯏꯅ ꯂꯩ꯫ ꯌꯨꯇ꯭ꯌꯨꯇ ꯋꯥꯟ ꯂꯥꯛ ꯑ ꯍꯟꯗ꯭ꯔꯦꯠ ꯍꯟꯗ꯭ꯔꯦꯠ ꯀꯦ ꯍꯦꯜꯂꯕꯅꯦꯕ ꯁꯞꯁꯀ꯭ꯔꯥꯏꯕꯔ
ꯃꯥꯒꯤꯔꯕ
ꯍꯣꯏ ꯍꯣꯏ ꯍꯧꯖꯤꯛꯀꯤ ꯃꯥꯒꯤ ꯁꯕꯖꯦꯛ ꯄ꯭ꯂꯦꯖꯦꯠ ꯇꯤꯕꯤꯅ ꯂꯩꯕꯅꯦꯕ
ꯑꯥ
ꯑꯗꯨ ꯑꯗꯨꯃꯥꯏ ꯂꯩꯕꯗꯨꯗ ꯑꯩꯈꯣꯏ ꯁꯨꯃꯥꯏꯅ ꯑꯩꯈꯣꯏ ꯕꯤꯖꯤ ꯑꯩꯈꯣꯏ ꯃꯣꯕꯥꯏꯜ ꯂꯤꯖꯦꯡꯒꯤꯗꯤ ꯅꯣꯂꯦꯖ ꯀꯌꯥꯝ ꯂꯩꯇꯦ ꯑꯩꯁꯨ ꯀꯩꯅꯣ ꯇꯧꯏ ꯈꯣꯠꯂꯤ ꯑꯗꯨꯅ ꯑꯩꯈꯣꯏꯁꯨ ꯅꯣꯏꯒꯤ ꯀꯣꯆꯇꯣ ꯏꯟꯗꯤꯌꯥꯒꯤ ꯀꯣꯆꯇꯤ ꯀꯩꯁꯨ ꯍꯩꯒꯅꯤ ꯊꯥꯖꯗꯦ ꯅꯪꯒꯁꯨ ꯆꯥꯟꯅꯔꯣꯏ ꯑꯗꯨꯅ ꯄꯤ ꯍꯩꯁꯇꯤꯒꯤ ꯀꯣꯆ ꯑꯃ ꯁꯨꯃꯥꯏꯅ ꯑꯦꯡꯒꯦꯖ ꯇꯧꯏ ꯁꯨꯃꯥꯏꯅ ꯇꯧꯏꯗꯣ ꯄꯩꯁꯥ ꯉꯥꯡꯅꯔꯤ ꯈꯣꯠꯅꯔꯤ ꯑꯗꯨꯒ ꯌꯥꯅꯕ ꯇꯧꯔꯛꯀꯦ ꯅꯣꯏꯒꯤ ꯄ꯭ꯂꯦꯌꯔ ꯀꯩꯗꯣ ꯑꯦꯛꯇꯤꯞ ꯑꯣꯏꯅꯕ ꯇꯧ ꯈꯣꯠꯂꯣꯅ ꯋꯥꯔꯤ ꯁꯥꯟꯅꯕꯅꯦꯕ ꯑꯗꯨꯒꯤ ꯃꯥꯅ ꯉꯁꯤꯗꯤ ꯅꯍꯥꯟꯒꯩꯗꯤ ꯅꯍꯥꯟꯒꯩꯗꯤ ꯃꯥꯁꯨ ꯐꯖꯅꯥ ꯊꯋꯥꯏ ꯌꯥꯎꯔꯛꯑꯦ ꯑꯩꯈꯣꯏꯁꯦ ꯑꯩꯈꯣꯏꯒꯤ ꯑꯩꯈꯣꯏꯅ ꯊꯋꯥꯏ ꯌꯥꯎꯔꯅ ꯁꯥꯟꯅꯕꯒꯤꯔ ꯈꯪꯗꯦꯕ ꯃꯥ ꯊꯋꯥꯏ ꯌꯥꯎꯔꯒ ꯗꯤ ꯁꯤꯗꯒ ꯑꯗꯨꯝ ꯁꯪꯉꯒ ꯑꯩꯈꯣꯏꯒꯤ ꯄ꯭ꯂꯦꯒ ꯌꯦꯡꯉ ꯂꯩꯕ ꯋꯥꯅꯦ
ꯐꯩ ꯐꯩ ꯐꯩ ꯇꯧꯕꯨ ꯇꯧꯔꯗꯤ ꯇꯧꯁꯜꯂꯣꯗ ꯂꯩꯔꯦ ꯑꯩꯗꯤ ꯕꯥꯏ
ꯃꯔꯨ ꯑꯣꯏꯅ ꯑꯉꯥꯡꯈꯩꯁꯤ ꯑꯉꯥꯡꯈꯩꯁꯤꯅꯤꯗ ꯑꯩꯗꯤ ꯑꯩꯖꯨ ꯑꯩꯁꯨ ꯀꯨꯏꯅ ꯁꯥꯟꯅꯔꯔꯣꯏꯗꯅ ꯑꯉꯥꯡꯈꯩꯁꯦ ꯌꯥꯎꯕꯨꯗꯤ ꯌꯥꯎꯕꯤꯅꯤ ꯑꯩ ꯌꯥꯎꯕꯨꯗꯤ ꯌꯥꯎꯕꯤꯅꯤ ꯑꯗꯨ ꯑꯣꯏꯇꯥꯁꯨ ꯑꯉꯥꯡꯈꯩ ꯃꯣꯏ ꯃꯌꯥꯝꯁꯨ ꯍꯧꯖꯤꯛ ꯃꯣꯏꯒꯤ ꯍꯧꯖꯤꯛꯀꯤ ꯑꯦꯝ ꯑꯦꯝꯁꯤꯁꯨ ꯍꯩ ꯑꯩꯈꯣꯏ ꯑꯦꯝ ꯑꯦꯝ ꯄ꯭ꯂꯦꯁꯤꯁꯨ ꯐꯖꯅꯥ ꯀ꯭ꯂꯣꯠꯇꯣ ꯍꯩꯒꯠꯂꯛꯑꯦ ꯑꯩꯈꯣꯏꯅ ꯍꯧꯖꯤꯛ ꯑꯩꯈꯣꯏꯅ ꯍꯧꯖꯤꯛ ꯐꯨꯗꯠ ꯅꯩꯁꯤꯁꯨ ꯍꯧꯖꯤꯛ ꯇꯣꯔꯅꯥꯃꯦꯟꯗ ꯐꯨꯅꯔꯤꯗꯣ ꯑꯩꯗꯤ ꯍꯩꯇꯕ꯭ꯔꯥꯕꯨ ꯑꯩꯈꯣꯏ ꯃꯅꯤꯄꯨꯔꯒꯤ ꯇꯤꯝ ꯑꯣꯏꯅ ꯂꯩꯔꯝꯃꯦꯕ
ꯀꯅꯥꯅꯣ ꯍꯥꯏꯁꯦ
ꯃꯁ ꯃꯃꯤꯡꯗꯤ ꯃꯃꯤꯡꯗꯤ ꯈꯪꯗꯦ ꯕꯤ ꯑꯦꯝ ꯍꯥꯏꯅ ꯂꯥꯛꯑꯦ ꯑꯗꯨ ꯑꯣꯏꯇꯥꯁꯨ ꯑꯩꯈꯣꯏꯒꯤ ꯄ꯭ꯂꯦꯌꯔ ꯇꯤ ꯃꯅꯤꯄꯨꯔꯒꯤ ꯄ꯭ꯂꯦꯌꯔ ꯑꯅꯤ ꯑꯍꯨꯝ ꯌꯥꯎꯋꯦꯕ
ꯑꯥ
ꯑꯗꯨꯝ ꯗ꯭ꯔꯥꯐ ꯐꯖꯅꯥ ꯇꯧꯋꯦ ꯃꯣꯏ ꯄꯥꯏꯁꯤ ꯒꯨꯅꯤ ꯄꯥꯏꯔꯦ ꯃꯣꯁꯀꯣꯞ ꯄꯥꯏ ꯃꯣꯁꯀꯣꯞ ꯄꯥꯏꯔꯦ ꯒꯨꯅꯤ ꯄꯥꯏꯔꯦ ꯃꯣꯁꯀꯣꯞ ꯄꯥꯏꯔꯦ ꯒꯇꯣꯛꯒꯥꯠ ꯒꯇꯣꯛꯀꯆꯥ ꯄꯥꯏꯔꯦ ꯑꯗꯨꯒ ꯀꯩꯀꯩꯅꯣ ꯄꯥꯏꯕꯗꯣ ꯀꯥꯎꯕꯨ ꯀꯥꯎꯔꯦ ꯗ꯭ꯔꯥꯐꯇꯤ ꯗ꯭ꯔꯥꯐꯁꯦ ꯃꯣꯏ ꯑꯩꯈꯣꯏꯒꯁꯦ ꯑꯩꯈꯣꯏꯅꯕꯨꯗꯤ ꯈꯤꯇꯪ ꯍꯦꯟ ꯃꯣꯏꯅ ꯍꯦꯟꯕ꯭ꯔꯥ ꯑꯩꯈꯣꯏꯅ ꯍꯦꯟꯕ꯭ꯔꯥꯗꯤ ꯈꯪꯗꯦ ꯀꯩꯅꯣꯅꯦꯕ ꯑ ꯒꯣꯗ ꯒꯣꯗꯅꯦ ꯌꯨꯖꯣꯡꯅꯦ ꯒꯇꯣꯛꯀꯆꯥꯅꯦ ꯒꯨꯅꯤꯕ꯭ꯔꯤꯅꯦ ꯃꯣꯁꯀꯣꯞꯅꯦ ꯄꯥꯏꯔꯦ ꯃꯣꯏ ꯃꯣꯏ ꯕꯦꯂꯦꯟꯁ ꯑꯣꯏꯔꯦ ꯇꯦꯗꯥ ꯑꯔꯂꯤ ꯃꯤꯠ ꯂꯦꯗ ꯒꯦꯝ ꯌꯥꯎꯔꯦꯀꯣ ꯑꯩꯈꯣꯏꯅ ꯑꯀꯥꯏ ꯍꯥꯏꯞꯄꯔ ꯍꯥꯏꯂꯣꯁ ꯔꯣꯝ ꯖꯨꯛꯁꯦꯟ ꯃꯤꯠ ꯀ꯭ꯂꯣꯠ ꯑꯦꯝ ꯑꯦꯝ ꯁꯣꯔꯥ ꯑꯩꯈꯣꯏꯁꯨ ꯕꯦꯂꯦꯟꯁꯅꯤꯗꯅ
ꯑꯗꯨ ꯀꯩꯅꯣ ꯍꯧꯖꯤꯛ ꯃꯇꯝꯁꯦ ꯀꯩꯅꯣ ꯂꯥꯟꯅꯔꯝꯅꯦ ꯅꯣꯏ ꯑꯗꯨꯝ ꯀ ꯀꯅꯥ ꯄꯥꯏꯅꯣ ꯖꯪꯒꯜꯁꯦ ꯗꯦꯟ ꯄꯥꯏꯔꯣ
ꯑꯣ ꯗꯦꯟ
ꯕꯦꯟ ꯄꯥꯏꯔꯗꯤ ꯕꯦꯟ ꯖꯪꯒꯜ ꯁꯅꯍꯜꯂꯨ ꯀꯩꯅ‌ꯣ ꯃꯥ ꯀꯝꯐꯣꯔꯇꯦꯕꯜꯁꯨ ꯑꯣꯏꯕꯅꯤꯅ
ꯑꯗꯣ ꯅꯪ ꯒꯨꯅꯤꯗ ꯑꯦꯁꯥꯁꯤꯟ ꯁꯥꯟꯅꯕ ꯍꯥꯏꯁꯦ ꯋꯥ ꯋꯥꯏꯅꯦ ꯗ ꯗ꯭ꯔꯥꯏꯒꯟꯁꯨ ꯌꯥꯎꯔꯤꯅꯤ ꯗ꯭ꯔꯥꯏꯞ ꯏꯟ ꯍꯦꯔꯣ ꯑꯍꯨꯝꯅꯤ ꯒꯇꯣꯀꯆꯥꯁꯨ ꯌꯥꯎꯔꯤꯅꯤ ꯅꯪ ꯁꯤꯗ ꯏꯁꯥꯁꯤꯟ ꯁꯥꯟꯅꯕꯁꯦ ꯋꯥꯏꯅ
ꯍꯣꯏ ꯑꯗꯨꯕꯨꯗꯤ ꯃꯇꯥꯡ ꯃꯇꯥꯡ ꯃꯇꯥꯡ ꯃꯦꯇꯥꯗꯣ ꯁꯤꯞ ꯇꯧꯔꯛꯑꯕꯅꯤꯅ
ꯎꯝ ꯃꯥꯅ ꯃꯣꯏ ꯏꯁꯥꯁꯤꯟ ꯁꯥꯟꯅ ꯇꯥꯔꯗꯤ ꯑꯩ ꯄꯣ ꯑꯩꯅ ꯍꯥꯏꯂꯣꯁ ꯄꯥꯏꯔꯗꯤ ꯄꯣꯞꯇꯣꯏꯕ ꯑꯩ ꯑꯩ ꯍꯥꯏꯂꯣꯁ ꯄꯥꯏꯕꯅꯤꯅ ꯄꯣꯞ ꯄ‌ꯣꯞꯄꯅꯤ ꯨꯒꯨꯟꯅꯤꯅ ꯀꯦꯁ ꯇꯧꯈꯤꯕ ꯃꯇꯝꯗ ꯀꯅꯥꯅ ꯀꯥꯎꯟꯇꯔ ꯇꯧꯕꯤꯅꯤ
ꯀꯥꯎꯟꯇꯔ ꯌꯥꯎꯗ꯭ꯔꯦ ꯑꯗꯨꯅ ꯀꯥꯎꯟꯇꯔ ꯑꯩꯈꯣꯏꯒꯤ ꯒꯇꯣ ꯒꯇꯣꯒꯤ ꯑꯜꯒ ꯒꯨꯟꯅꯤ ꯑꯜꯗꯣ ꯑꯀꯥꯏꯅ ꯑꯗꯨꯝ ꯃꯊꯟꯗꯅ ꯀꯥꯎꯟꯇꯔ ꯇꯧꯔꯦꯗꯅ ꯃꯔꯝꯗꯤ ꯃꯥꯅ ꯑꯃ ꯒꯨꯅꯤꯗꯨꯅ ꯖꯝ ꯇꯧꯔꯒ ꯐꯥꯔꯛꯄꯗ ꯃꯥꯅ ꯄꯤꯟ ꯇꯧ ꯌꯥꯔꯅꯤ ꯑꯗꯨꯝ ꯈꯨꯗꯛꯇ ꯃꯥꯟ ꯍꯥꯟ ꯑꯗꯨꯝ ꯆꯪꯉꯒ ꯃꯥꯅ ꯕꯦꯠ ꯇꯧ ꯌꯥꯔꯦꯗꯅ
ꯎꯝ
ꯑꯗꯨꯒ ꯗ꯭ꯔꯥꯏꯒꯟꯗꯣ ꯗ꯭ꯔꯥꯏꯒꯟꯖꯨ ꯑꯜꯇꯤꯅ ꯑꯣꯟꯒꯦ ꯅꯪꯍꯜ ꯂꯣꯏꯒꯦꯖꯤꯗꯤ ꯑꯗꯨꯝ ꯄꯤꯟ ꯍꯥꯟꯕꯗ ꯂꯩꯔꯦ ꯁꯤꯃꯖꯨ ꯌꯥꯔꯦ ꯑꯗꯨꯅ ꯕꯦꯂꯦꯟꯁ ꯗ꯭ꯔꯥꯐꯇ ꯆꯠꯄꯅꯤ ꯀꯤꯜꯁꯤꯖꯨ ꯑꯩꯈꯣꯏ ꯀꯤꯜ ꯉꯁꯤꯗꯤ ꯀꯤꯜ ꯉꯁꯤꯗꯤ ꯄꯥꯡꯐꯨ ꯐꯨꯅꯗ꯭ꯔꯦ ꯉꯁꯤꯗꯤ ꯊꯋꯥꯏ ꯊꯤ ꯌꯥꯎꯅꯒ ꯂꯨꯝꯃꯒ ꯀꯤꯜ ꯊꯥꯔ ꯊꯥꯔꯇꯤꯟ ꯈꯤꯇꯪ ꯍꯥꯜꯂꯦꯕ ꯁꯤꯕꯅ ꯑꯩꯈꯣꯏ ꯃꯤ ꯃꯔꯤ ꯈꯛꯇꯪ ꯁꯤꯕ
ꯊꯥꯔꯇꯤꯟ ꯂꯥꯠꯂꯝ ꯃꯔꯤ ꯊꯥꯔꯇꯤꯟ ꯐꯣꯔ
ꯑ ꯊꯥꯔꯇꯤꯟ ꯐꯣꯔ
ꯎꯝ ꯌꯥꯏ
ꯃꯅꯤꯄꯨꯔꯒꯤꯁꯨ ꯃꯅꯤꯄꯨꯔ ꯌꯨꯇꯨꯕꯔꯒꯤ ꯇꯣꯔꯅꯥꯃꯦꯟ ꯑꯝ ꯌꯥꯎꯖꯦꯅ ꯀꯂꯔꯅ ꯌꯥꯎꯒꯦ ꯇꯧꯔꯤ
ꯃꯅꯤꯄꯨꯔ ꯌꯨꯇꯨꯕꯔ ꯇꯔꯣꯅꯃꯦꯟ ꯍꯥꯏꯗꯤ ꯌꯨꯇꯨꯕꯔ ꯈꯩꯅ ꯇꯧꯕꯔꯥ
ꯈꯪꯗꯦ ꯍꯪꯆꯤꯠꯇꯒꯤ ꯑ ꯑꯦꯗꯨꯕꯥꯥꯏꯟ ꯇꯧꯋꯤ
ꯑꯗꯨ ꯀꯩꯌꯨ ꯑ ꯂꯥꯏꯞ ꯊꯥꯒꯦ ꯇꯧꯔꯕꯅ‌ꯦ ꯉꯁꯤꯁ
ꯄꯨꯡ ꯇꯔꯥ ꯄꯨꯡ ꯕꯥꯔꯣ ꯃꯈꯥꯏꯗ ꯏꯁꯀ꯭ꯔꯤꯝ ꯑꯃ ꯂꯩꯔꯤꯌꯦ
ꯃꯩ ꯃꯨꯠ ꯈꯤꯕꯥꯟ ꯑꯗꯨ
ꯃꯩ ꯃꯨꯠꯈꯤ ꯕꯦꯔꯥꯅꯦ ꯆꯥꯛ ꯆꯥꯔꯕꯣ ꯅꯪꯕꯨ
ꯆꯥꯗ꯭ꯔꯤꯗ ꯕꯥꯥꯏ ꯀꯩꯅꯣꯒꯤ ꯆꯥꯛꯄꯨ ꯆꯥꯅꯤꯡꯗꯕꯅꯤꯗ ꯉꯁꯥꯏ ꯑꯉꯥꯡꯒꯤ ꯀꯩꯅꯣ ꯈꯔ ꯉꯥ ꯁꯦꯝ ꯇꯣꯛꯑꯝꯕ ꯈꯔ ꯈꯔ ꯆꯥꯔꯛꯄꯒ ꯊꯩꯕꯣꯡ ꯄꯤꯔꯛꯄ ꯑꯉꯥꯡ ꯇꯨꯏꯁꯟ ꯇꯧꯕ ꯑꯉꯥꯡꯗꯣ ꯃꯣꯏ ꯃꯥꯏ ꯃꯄꯥꯗꯨꯅ ꯃꯥꯗꯣ ꯊꯩꯕꯣꯡ ꯊꯥꯏ ꯊꯩꯕꯣꯡ ꯄꯤꯔꯛꯄ
ꯑꯥ
ꯊꯩꯕꯣꯡ ꯄꯤꯔꯛꯄꯩ ꯊꯩꯕꯣꯡ ꯆꯥꯕꯩ ꯆꯥꯅꯤꯡꯗꯂ‌ꯦ ꯅꯪ ꯊꯩꯕꯣꯡꯖꯦ ꯍꯩꯅꯕꯔꯣ
ꯑꯃꯨ ꯑꯃꯨꯟꯕꯗꯤ ꯍꯩꯅꯩ ꯀꯩꯅꯣ ꯃꯥꯗꯤ ꯂꯣꯏ ꯆꯥ ꯌꯥꯗꯏꯅꯦ ꯃꯅꯥꯗꯩ ꯍꯧꯔꯒ ꯃꯔꯨꯕꯨ ꯌꯥꯎꯅ ꯆꯥ ꯌꯥꯗꯏꯅꯦ ꯐꯨꯠꯂꯒ ꯑꯗꯨꯝ
ꯎꯝ ꯃꯔꯨ ꯐꯨꯠꯂ ꯆꯕꯌꯥꯏ
ꯁꯤꯡꯖꯨꯗꯒꯤ ꯍꯧꯔꯒ ꯑꯗꯨꯝ ꯂꯣꯏꯅ ꯆꯥ ꯌꯥꯗꯥꯏꯅꯦ
ꯊꯩꯕꯣꯡ
ꯊꯩꯕꯣꯡ ꯑꯥ
ꯎꯝ ꯂꯩꯕ ꯑꯃꯥꯏ ꯂꯣꯏ ꯌꯥꯕ ꯊꯥꯏꯅ ꯑꯃ ꯑꯩꯈꯣꯏꯅ ꯄꯨꯟꯁꯤꯂꯣꯛ ꯀꯥꯕꯗ ꯄꯨꯟꯁꯤꯂꯣꯛ ꯀꯨꯝꯃꯛꯄꯗ ꯑꯃ ꯊꯩꯕꯣꯡ ꯍꯦꯛꯑ ꯂꯩꯍꯧꯕ ꯀꯥꯡꯕꯨꯗꯨꯅꯦ ꯅꯩꯔꯤꯗꯣ ꯃꯣꯏ ꯒꯠꯁꯇꯣ
ꯎꯝ
ꯑꯗꯨꯝ ꯑꯗꯨ ꯃꯇꯝꯗꯨꯃꯗꯤ ꯋꯥꯕꯅꯤ ꯈꯣꯡꯎꯞꯁꯨ ꯌꯥꯗꯦ ꯑꯃꯁꯨ ꯌꯥꯗꯦ ꯑꯩ ꯆꯤꯡ ꯀꯥꯅꯤꯡꯕꯅꯦ ꯕꯥꯏ ꯍꯟꯗꯥꯛ ꯃꯇꯥꯡꯁꯦ ꯑꯦꯛꯖꯥꯝ ꯅꯨꯡꯖꯥꯝꯁꯨ ꯂꯣꯏ ꯂꯣꯏꯔꯦ ꯆꯤꯡ ꯀꯅꯤꯡꯕꯅꯦ ꯅꯣꯏ ꯑꯝꯇ ꯌꯥꯎꯗ꯭ꯔꯦ ꯍꯥꯏꯗꯤ ꯑꯩꯈꯣꯏꯒꯤ ꯕ꯭ꯔꯗꯔ ꯑꯃꯒꯤꯗꯨꯁꯨ ꯆꯪꯒꯔꯦ ꯀꯩꯝ ꯍꯥꯏꯔꯝꯗꯕꯤꯗ
ꯈꯔꯗꯤ ꯍꯥꯏꯕ ꯍꯥꯏꯅꯕꯝꯗꯤ ꯊꯣꯛꯄꯅꯦ ꯍꯥꯏ ꯀꯩꯝ ꯍꯥꯏꯅꯔꯝꯗ꯭ꯔꯦꯅꯦ
ꯃꯥꯗꯤ ꯍꯦꯟꯃꯜꯂꯦꯗ ꯀꯥꯏꯗꯒꯤ
ꯁꯥꯒꯠ ꯁꯥꯒꯠꯂꯛꯇ꯭ꯔꯣ ꯃꯩꯒ ꯃꯨꯠꯈꯤꯕꯁꯦ
ꯕꯪ ꯂꯥꯎ ꯁꯥꯒꯠꯂꯦ ꯏꯁꯥꯁꯦ ꯉꯔꯥꯡ ꯇꯦꯜꯍꯩꯕꯗꯣ ꯃꯦꯁꯦꯁ ꯊꯥꯔꯛꯑꯦ ꯑꯗꯨꯒ ꯑꯁ ꯚꯥꯏ ꯁꯤꯁꯤ ꯇꯧꯕ ꯑꯩ ꯅꯣꯏꯗ ꯉꯁꯤꯐꯥꯎꯗ ꯄꯦꯟꯗꯕ ꯀꯩꯝ ꯍꯥꯏꯗꯕꯅꯤ ꯈꯣꯠꯇꯕꯅꯤ ꯑꯗꯨ ꯇꯧꯗꯕꯅꯤ ꯈꯣꯠꯇꯕꯅꯤ ꯇꯧꯔꯦ ꯑꯩꯅ ꯀꯔꯤ ꯇꯧꯔꯒꯦ ꯁꯤꯅꯤ ꯑꯦ ꯚꯥꯏ ꯀꯩꯗꯧꯔꯦ ꯈꯣꯠꯂꯦ ꯍꯥꯏ ꯈꯪꯗꯦ ꯚꯥꯏ ꯌꯥꯝ ꯄꯦꯟꯗꯦ ꯈꯣꯠꯇꯦ ꯇꯧꯔꯛꯑꯦ ꯍꯥꯏ ꯀꯩꯗꯧꯔꯦ ꯈꯣꯠꯂꯦ ꯍꯪꯉꯦ ꯑꯗꯨꯒ ꯉꯩꯍꯥꯛ ꯂꯩꯔꯒ ꯑꯩꯗꯣ ꯒꯦꯝ ꯀꯟꯅ ꯁꯥꯟꯅꯔꯤꯕ ꯑꯩꯁꯨ
ꯒꯦꯝ ꯀꯟ ꯁꯥꯟꯅꯔꯤꯉꯥꯏꯗ ꯑꯩꯅ ꯉꯩꯍꯥꯛꯂꯩꯔ ꯇꯧꯔꯒꯦꯗ ꯃꯥꯁꯨ ꯃꯦꯁꯦꯖꯁꯨ ꯍꯜꯂꯛꯇꯕꯩ ꯏꯟꯁꯇꯥꯒ꯭ꯔꯥꯝ ꯏꯟꯁꯇꯥꯒ꯭ꯔꯥꯝꯗ ꯊꯥꯔꯝꯕꯅꯦꯕ
ꯏꯟꯁꯇꯥꯒ꯭ꯔꯥꯝꯗ ꯊꯥꯔꯛꯑꯒ ꯃꯦꯁꯦꯁ ꯍꯜꯂꯜꯇꯕꯗꯨꯗ ꯑꯩꯅ ꯃꯥꯁꯦ ꯉꯩꯍꯥꯛꯇꯪ ꯀꯩꯅꯣꯁꯨ ꯇꯧꯗ꯭ꯔꯤ ꯉꯩꯍꯥꯛ ꯂꯩꯔ ꯍꯜꯂꯒꯦꯅ ꯑꯩꯅ ꯍꯟꯗꯕ ꯉꯥꯏꯍꯥꯛ ꯂꯩꯔ ꯍꯟꯕ ꯑꯗꯨꯒ ꯀꯩꯅꯣ ꯇꯧꯔꯛꯄꯋꯥꯅꯤ ꯀꯔꯤ ꯃꯥꯏ ꯑꯦꯀꯥꯎꯟꯗꯨ ꯃꯣꯏ ꯁꯥꯏꯅ ꯄꯥꯏ ꯇꯧꯔꯤ ꯈꯣꯠꯂꯤꯒ ꯇꯧꯈꯠꯂꯛꯑꯦ ꯕꯦꯔꯥꯅꯤꯉꯣ ꯃꯥꯗꯣ ꯎꯃꯦꯁ ꯍꯣꯏꯗ ꯂꯩ ꯃꯥꯜꯂꯦ ꯉꯔꯥꯡ
ꯑꯣ ꯃꯥ ꯆꯪꯒꯤ ꯆꯪꯒꯤꯗ ꯉꯥꯏꯔꯤꯝꯅꯤꯅ ꯃꯥ ꯀ꯭ꯂꯥꯁ ꯍꯧꯗꯤ ꯍꯧꯔꯝꯒꯤꯗꯧ ꯃꯥꯟꯗꯦ ꯃꯥ ꯌꯥꯝ ꯊꯨꯅ ꯆꯪꯈ꯭ꯔꯦ ꯍꯟꯗꯛꯇꯤ ꯃꯥꯅ ꯍꯥꯏꯕꯗ
ꯂꯥꯏ ꯈꯣꯏꯔꯝꯕꯩ ꯍꯥꯏꯕꯗꯣ ꯅꯠꯇꯦ ꯃꯥꯗꯨ ꯑꯗꯨ ꯍꯥꯏꯔꯝꯕꯅꯦꯕ ꯑ ꯃꯥ ꯃꯣꯏꯒꯤ ꯑꯃ ꯂꯥꯏ ꯈꯣꯏꯔꯝꯕ ꯍꯥꯏ ꯀꯩꯅꯣ ꯈꯪꯗꯦ ꯃꯣꯏ ꯏꯃꯨꯡꯒꯤ ꯂꯥꯏ ꯈꯣꯏꯔꯝꯕ ꯈꯣꯠꯅꯕ ꯑꯗꯨ ꯂꯩꯕꯒꯤ ꯀꯩꯅꯣ ꯇꯧꯕꯅꯦ ꯍꯥꯏꯕꯅꯦꯕ ꯑꯗꯨꯅ ꯂꯥꯏ ꯈꯣꯏꯔꯝꯕꯒꯤ ꯑ ꯂꯥꯏ ꯈꯣꯏꯔꯝꯕꯗꯨ ꯉꯟꯇꯥꯅ ꯀꯩꯅꯣ ꯇꯧꯅꯤ ꯍꯥꯏꯕꯖꯥꯠꯅꯤꯗ ꯍꯥꯏꯗꯤ ꯉꯟꯇꯥꯅ ꯑ ꯍꯥꯟꯅꯗꯤ ꯗꯦꯠꯇꯣ ꯑꯥꯏꯠꯇꯤꯟ ꯁ꯭ꯋꯥꯏꯗ ꯈꯣꯢꯔꯝꯅꯤ ꯍꯥꯏꯕꯖꯥꯠꯅꯦ ꯍꯥꯥꯎ ꯆꯥꯅꯤꯡꯗꯦ ꯆꯥꯔꯔꯣꯏ
ꯍꯥꯏꯌ‌ꯣꯟꯗ ꯑꯗꯨꯃꯥꯏ ꯍꯥꯏꯔꯝꯕꯅꯦ ꯃꯥ ꯃꯥꯒ ꯑꯩꯒ ꯕꯦꯁꯄꯥ ꯀꯩꯅꯣ ꯇꯧ ꯆꯠꯃꯤꯟꯅꯩꯗꯅ
ꯑꯥ
ꯕꯦꯁꯄꯥ ꯆꯠꯃꯤꯟꯅꯕꯗꯨꯗ ꯑꯦ ꯚꯥꯏ ꯑꯩ ꯁꯨꯃꯥꯏꯅ ꯑꯩꯈꯣꯏ ꯃꯥꯅ ꯀꯩꯅꯣ ꯀꯨꯃꯥꯏꯅ ꯈꯣꯏꯔꯝꯗꯧꯕ ꯑꯃ ꯂꯩ ꯑꯗꯨꯒ ꯇꯧꯅꯤ ꯍꯥꯏꯔꯝꯕꯅꯦꯕ